ꯍꯜꯂꯣ
ꯑꯣ ꯇꯥꯏꯌꯦ ꯇꯥꯏꯌꯦ ꯇꯥꯔꯕꯣ ꯇꯥꯔꯕꯣ ꯍꯧꯖꯤꯛꯇꯤ
ꯇꯥꯔꯦ
ꯑꯁ ꯅꯪꯒꯤ ꯅꯦꯠꯋꯥꯔꯛ ꯅꯨꯡꯉꯥꯏꯇꯕ ꯃꯥꯜꯂꯦ
ꯑꯥꯎ
ꯉꯁꯤ ꯉꯁꯤ ꯈꯛꯇ ꯉꯁꯤ ꯈꯛꯇ ꯅꯪꯒꯤ ꯈꯣꯟꯖꯦꯜ ꯇꯥꯕꯒꯤ ꯌꯥꯝ ꯍꯔꯥꯎꯋꯦ
ꯑꯁ ꯌꯥꯝ ꯍꯔꯥꯎꯕ ꯇꯧꯕ꯭ꯔꯥ
ꯍꯣꯏ ꯏꯟꯁꯥꯡ ꯏꯟꯁꯥꯡ ꯑꯍꯥꯎꯕ ꯆꯥꯔꯅꯤ ꯏꯟꯁꯥꯡ ꯑꯍꯥꯎꯕ ꯆꯥꯔꯅꯤꯕ ꯅꯪꯒꯤ ꯈꯣꯟꯖꯦꯜ ꯇꯥꯕꯒꯤ
ꯑꯁ ꯀꯨꯝꯍꯩ ꯑꯃ ꯁꯦꯝꯃꯁꯤꯗꯥ
ꯁꯦꯝꯃꯁꯦ ꯍꯣꯏ
ꯀꯩꯗꯧꯔꯤꯅꯣ
ꯑꯁ ꯀꯔꯤꯁꯨ ꯇꯧꯗꯦ ꯑꯗꯨꯝ ꯐꯝꯃꯒ ꯂꯩꯌꯦꯗ
ꯅꯪꯕꯨ ꯅꯨꯡꯉꯥꯏꯔꯤꯕꯣ
ꯅꯨꯡꯉꯥꯏꯔꯤꯌꯦ ꯌꯥꯝ ꯅꯨꯡꯉꯥꯏꯔꯤꯌꯦ
ꯅꯪ ꯀꯥꯏꯗ ꯂꯩꯒꯦ ꯍꯧꯖꯤꯛ ꯀꯥꯥꯟ ꯌꯨꯝꯗ ꯂꯩ__
ꯑꯁ ꯌꯨꯝꯗ ꯂꯩꯌꯦꯗ
ꯀꯔꯤꯒꯤꯔꯣ ꯅꯪ ꯊꯕꯛ ꯇꯣꯛꯈ꯭ꯔꯕꯣ
ꯇꯣꯛꯈ꯭ꯔꯦ ꯍꯞꯇꯥ ꯑꯅꯤ ꯑꯍꯨꯝ ꯑꯦꯡꯈ ꯀꯥꯏꯗꯒꯤꯅꯣ
ꯄꯩꯁꯥ ꯄꯥꯏꯕꯅꯤꯅ ꯊꯕꯛ ꯇꯣꯛꯈ꯭ꯔꯁꯨ ꯌꯥꯏꯌꯦꯅ
ꯍꯞꯇꯥ ꯑꯅꯤ ꯑꯍꯨꯝ ꯑꯣꯏꯔꯦ ꯌꯨꯝꯗ ꯂꯩꯕ
ꯀꯩꯒꯤꯅꯣ
ꯑꯁ ꯃꯣꯏꯗꯣ ꯊꯕꯛ ꯇꯧꯗ꯭ꯔꯦ ꯍꯣꯇꯦꯜ ꯇꯧꯗ꯭ꯔꯦ ꯃꯣꯏꯗꯣ
ꯑꯣ ꯑꯣ ꯑꯣ ꯅꯍꯥꯟ ꯅꯍꯥꯟ ꯑꯣ ꯑꯣ ꯑꯣ ꯑꯗꯨꯒꯤ ꯃ__ ꯃ ꯃꯣꯏꯒꯤ ꯀꯩꯅꯣꯗꯨꯁꯨ ꯑꯗꯨꯝ ꯇꯣꯛꯈ꯭ꯔꯦ
ꯎꯝ ꯇꯣꯛꯈ꯭ꯔꯦ
ꯑꯁ ꯅꯨꯡꯉꯥꯏꯇꯦꯀꯣ
ꯎꯝ ꯃꯤ ꯑꯃ ꯇꯧꯒꯦ ꯍꯥꯏꯕꯅꯦꯕꯥ ꯑꯗꯨꯁꯨ ꯃꯥꯒꯤ ꯐꯦꯃꯤꯂꯤꯗꯣ ꯃꯥꯕꯨ ꯃꯄꯨꯔꯣꯏꯕꯗꯣ ꯌꯥꯗꯕ ꯑꯗꯨꯒꯤ
ꯑꯥ ꯀꯩꯒꯤꯅꯣ ꯃꯥꯗꯣ ꯅꯥꯔꯒ ꯁꯤꯕ꯭ꯔꯣ
ꯑꯧ
ꯌꯥꯝ ꯀꯟꯅ
ꯃꯥ ꯗꯨ ꯎꯝ ꯍꯛꯆꯥꯡꯗꯣ ꯉꯝꯗꯕ ꯑꯗꯨꯒ ꯃꯥꯗꯣ ꯑ ꯃꯣꯏꯒꯤ ꯐꯦꯃꯤꯂꯤꯒꯤ ꯄ꯭ꯔꯣꯕ꯭ꯂꯦꯝ ꯈꯔꯁꯨ ꯂꯩꯕꯖꯥꯠꯅꯦ
ꯑꯥ
ꯗꯤꯄ꯭ꯔꯦꯁꯟ ꯑꯣꯏꯔꯝꯃꯅꯤꯅ
ꯑꯣꯥ ꯑꯣ ꯑꯣ ꯑꯣꯥ ꯅꯨꯡꯉꯥꯏꯇꯦꯍꯦ ꯑꯗꯨꯗꯤ
ꯅꯨꯡꯉꯥꯏꯇꯦ ꯑꯩꯁꯨ ꯗꯤꯁ ꯌꯔꯗꯤ ꯂꯩꯒꯦꯅ ꯈꯟꯕꯅꯦꯕ
ꯑꯥ
ꯑꯗꯣ ꯌꯥꯗ꯭ꯔꯦꯕ
ꯅꯪ ꯆꯥꯛ ꯢꯟꯁꯥꯡꯗꯤ ꯊꯣꯡꯕ ꯂꯣꯏꯔꯕꯣ
ꯂꯣꯏꯔꯦ ꯍꯋꯥꯏꯒ ꯑꯂꯨꯒ ꯍꯋꯥꯏꯒ ꯑꯂꯨ
ꯍꯥꯎꯕ ꯢꯟꯁꯥꯡ ꯅꯤꯅꯍꯦ
ꯑꯁ ꯍꯥꯎꯇꯦꯗ ꯏꯟꯖꯥꯡꯁꯨ ꯊꯣꯡꯅꯤꯡꯉꯥꯏ ꯂꯩꯇ꯭ꯔꯦ
ꯇꯔꯤꯌꯦ
ꯀꯔꯤ ꯑꯦꯟꯖꯥꯡ ꯊꯣꯡꯗꯣꯏꯅꯣ
ꯊꯣꯡꯕ ꯍꯧꯗ꯭ꯔꯤ ꯑꯩ ꯑꯩꯒꯤ ꯇ꯭ꯔꯟ ꯅꯠꯇꯦ ꯉꯁꯤ ꯏꯅꯥꯎ ꯏꯅꯥꯎꯅꯨꯄꯥꯒꯤ ꯇꯥꯟꯅꯦ
ꯍꯩꯁ ꯌꯥꯝ ꯅꯨꯡꯉꯥꯏꯅ ꯂꯩꯕꯖꯥꯠꯅꯤꯅ ꯅꯣꯏꯗꯤ ꯇ꯭ꯔꯟꯒꯁꯨ ꯁꯦꯝꯕꯖꯥꯠꯅꯤꯅ
ꯑꯌꯤꯁ ꯀꯥꯏꯗꯒꯤ ꯃꯥꯥ ꯃꯥ ꯊꯕꯛꯁꯨ ꯇꯧꯗ꯭ꯔꯒ ꯅꯨꯡꯇꯤꯒꯤ ꯑꯗꯨꯝ ꯐꯝ ꯐꯝ ꯂꯩꯔꯒ ꯆꯥꯛ ꯏꯟꯁꯥꯡ ꯐꯥꯎ ꯊꯣꯡꯗ꯭ꯔꯗꯤ ꯀꯥꯟꯅꯗ꯭ꯔꯦꯗꯅꯥ
ꯑꯗꯨꯅꯦ
ꯂꯧꯒꯨꯝꯕꯗꯤ ꯂꯣꯏꯔꯕꯣ ꯂꯧ ꯂꯤꯡꯕ ꯀꯩ ꯀꯩ
ꯉꯔꯥꯡꯅ ꯂꯣꯏꯔꯦ ꯑꯩꯈꯣꯏꯒꯤꯗꯤ
ꯑꯣ ꯅꯪꯁꯨ ꯆꯠ
ꯉꯔꯥꯡ ꯂꯣꯏ ꯎꯝ ꯆꯠꯂꯦ ꯂꯧ ꯑꯅꯤꯃꯛ ꯂꯣꯏꯔꯦ
ꯅꯨꯉꯥꯏꯅꯥ ꯑꯗꯨ ꯑꯦ
ꯏꯁ ꯅꯨꯡꯉꯥꯏꯇꯦꯗꯥ
ꯅꯪ ꯑꯗꯨꯗꯤ ꯀꯨꯝꯁꯤꯁꯦ ꯊꯕꯛ ꯇꯧꯔꯔꯣꯏꯗ꯭ꯔꯣ ꯑꯃꯨꯛꯀ
ꯈꯪꯗ꯭ꯔꯦꯗ ꯀꯃꯥꯏꯅ ꯇꯧꯁꯤꯔꯥ
ꯅꯪ ꯅꯣꯏꯒꯤꯗꯤ ꯀꯩꯅꯣ ꯑꯦꯛꯁꯄꯤꯔꯤꯌꯦꯟꯁ ꯌꯥꯝ ꯌꯥꯎꯕꯅꯤꯅꯥ ꯑꯁꯤ ꯏꯝꯐꯥꯜꯗꯁꯨ ꯂꯩꯔꯝꯒꯅꯤ ꯊꯕꯛꯁꯦ
ꯈꯪꯗꯦꯅꯦ ꯀꯔꯝꯃꯥꯏꯅ ꯇꯧꯁꯤꯔꯥ ꯂꯩꯕꯕꯨꯗꯤ ꯂꯩꯔꯝꯒꯅꯤ ꯑꯗꯣ ꯑꯁ ꯍꯣꯇꯦꯜꯒꯤ ꯊꯕꯛꯇꯤ ꯌꯥꯝ ꯋꯥꯔꯦꯕ
ꯍꯣꯏ ꯍꯣꯏ ꯑꯗꯨꯅꯦ ꯀꯅꯥꯗ꯭ꯔꯦ ꯅꯪꯒꯤ ꯅꯪꯒꯤ ꯀꯩꯅꯣ ꯔꯦꯁꯇꯨꯔꯥꯟ ꯅꯪꯒꯤ ꯑꯗꯨꯝ ꯑꯣꯏꯅ ꯀꯩꯅꯣ ꯇꯧꯈ꯭ꯔꯣꯗꯅ
ꯄꯩꯁꯥ ꯂꯩꯕꯗꯨꯕꯨ
ꯏꯁꯇꯪ ꯀꯩꯅꯣꯄꯉ ꯅꯪ ꯀꯩꯁꯨ ꯐꯪꯗ꯭ꯔꯣ ꯑꯗꯣ ꯅꯪ ꯅꯍꯥꯟ ꯇꯧꯕꯗꯣ
ꯐꯪꯗ ꯍꯦ ꯀꯥꯈꯔ
ꯑꯣ ꯐꯪꯉꯗꯤ ꯇꯧꯋꯣꯗꯅ
ꯀꯛꯈ꯭ꯔꯦ ꯂꯣꯏꯅ ꯄ ꯁꯤꯖꯤꯟꯅꯈ꯭ꯔꯦꯕ
ꯀꯥꯏꯗ ꯒꯥꯔꯤ ꯂꯧꯕ꯭ꯔꯣ
ꯒꯥꯔꯤ ꯊꯧꯕꯁꯨ ꯍꯩꯇꯦ
ꯍꯣꯏ ꯍꯣꯏ ꯑꯗꯨꯅꯦ ꯄꯩꯁꯥꯗꯣ ꯂꯥꯛꯑꯁꯨ ꯑꯗꯨꯝ ꯀꯩꯅꯣ ꯃꯐꯝ ꯃꯐꯝ ꯑꯃ ꯑꯗꯨꯝ ꯂꯩꯕꯅꯦ ꯁꯤꯖꯤꯟꯅꯒ ꯍꯥꯏꯒꯗꯕ
ꯄꯩꯁꯥ ꯊꯣꯛꯂꯛꯑꯗꯤ ꯁꯤꯖꯤꯟꯅꯐꯝꯗꯣ ꯌꯥꯝꯈ꯭ꯔꯦ ꯊꯣꯛꯇ꯭ꯔꯗꯤ ꯁꯤꯖꯤꯟꯐꯝꯗꯤ ꯂꯣꯏꯔꯦꯕ ꯂꯩꯇ꯭ꯔꯦꯕ ꯑꯗꯨꯅ ꯍꯦꯟꯅ ꯐꯔꯦꯗ
ꯑꯁ ꯇꯂꯦ ꯑꯩ ꯑꯩꯁꯨ ꯌꯨꯝꯗꯤ ꯂꯥꯛꯅꯤꯡꯕꯅꯦꯕꯀꯣ ꯏꯄꯥꯅꯗꯤ ꯂꯥꯛꯇ꯭ꯔꯁꯨ ꯌꯥꯏ ꯍꯥꯏꯌꯦꯕ
ꯎꯝ ꯌꯥꯏꯗ ꯅꯣꯏꯗꯤ ꯂꯧꯁꯨ ꯂꯣꯏꯔꯦ
ꯈꯪꯗꯦ
ꯅꯍꯥꯟ ꯉꯔꯥꯡꯗꯣ ꯑꯩꯈꯣꯏ ꯐꯧ ꯊꯥꯕꯗ ꯐꯧꯗꯣ ꯈꯔ ꯂꯧꯈꯤꯕꯅꯤ ꯅꯣꯏ
ꯑꯥ ꯈꯪꯗꯦ ꯑꯩꯗꯤ ꯀꯣꯜ ꯇꯧꯔꯁꯨ ꯂꯧꯒꯤ ꯋꯥꯔꯤ ꯁꯥꯟꯅꯗꯕꯅꯤꯅꯀꯣ
ꯑꯥ
ꯀꯃꯥꯏ ꯀꯃꯥꯏꯅ ꯇꯧꯔꯤꯕ꯭ꯔꯥꯗꯤ ꯈꯪꯗꯦ ꯐꯣꯟ ꯇꯧꯕꯁꯦ ꯑꯩꯁꯦ ꯄꯩꯁꯥ ꯅꯤꯕ ꯃꯇꯝ ꯈꯛꯇꯅꯦꯕ ꯑꯩ ꯐꯣꯟ ꯇꯧꯔꯛꯏꯁꯦ ꯃꯣꯏꯗ
ꯄꯩꯁꯥ ꯅꯤꯐꯝ ꯂꯩꯕꯁꯦ ꯌꯥꯝ ꯐꯅꯤꯅꯅꯦ
ꯑꯁ ꯀꯥꯏꯒꯦ ꯑꯩꯈꯣꯏꯁꯨ ꯄꯩꯁꯥ ꯂꯩꯇ꯭ꯔꯦ ꯍꯧꯖꯤꯛꯀꯥꯟꯁꯤꯗꯤ
ꯍ ꯑꯩꯈꯣꯏꯁꯨ ꯂꯣꯏꯅ ꯄꯩꯁꯥ ꯇꯥꯥꯟꯕ ꯆꯠꯂꯁꯤꯗ ꯀꯗꯥꯥꯏꯏꯗꯅꯣꯃ
ꯍꯣꯏꯅꯦ ꯑꯗꯣ ꯑꯩ ꯂꯤꯔꯤꯛ ꯇꯝꯕꯁꯦ ꯂꯣꯏꯈꯤꯒꯦ ꯍꯥꯟꯅ
ꯇꯃꯣ ꯇꯃꯣ
ꯆꯍꯤ ꯑꯃ ꯋꯥꯠꯂꯤꯕ ꯑꯩꯗꯣ
ꯎꯝ ꯐꯖꯅ ꯇꯝꯊꯣꯛꯈ꯭ꯔꯣ
ꯑꯁ ꯀꯥꯏꯗꯒꯦ ꯄꯩꯁꯥ ꯆꯪꯕꯗꯤ ꯂꯣꯏꯔꯦꯍꯦ
ꯌꯨꯝ ꯕꯔꯥꯒꯤꯅꯦ ꯀꯩ ꯀꯥ ꯏꯟꯁꯥꯡ ꯅꯥꯄꯤ ꯂꯧꯕꯒꯤꯅꯦ ꯑꯃꯨꯛꯀ ꯀꯩꯅꯣ ꯑꯩꯁ
ꯎꯝ
ꯄꯩꯁꯥꯗꯤ ꯨꯔꯨꯠ ꯖꯨꯔꯠ ꯆꯥꯔꯤꯅꯤ ꯍꯧꯖꯤꯛ
ꯅꯣꯏꯒꯤ ꯌꯨꯝꯒꯤ ꯚꯔꯥꯗꯤ ꯀꯌꯥꯅꯅꯦ
ꯊꯥ ꯑꯃꯗ ꯂꯤꯁꯤꯡ ꯑꯅꯤꯒ ꯀꯩꯅꯣ ꯑꯣꯏꯕꯅꯦ ꯃꯥꯄꯜ ꯆꯥꯃꯄꯜ ꯑꯣꯏꯕꯅꯦꯕ
ꯏꯁꯤꯡꯒꯨꯝꯕꯗꯤ ꯑꯗꯨꯝ ꯂꯩꯔꯕꯔꯕꯅꯤꯅ
ꯑꯁ ꯏꯁꯤꯡꯁꯦ ꯍꯟꯗꯛ ꯏꯁꯤꯡ ꯇꯥꯗꯦ ꯅꯨꯃꯤꯠ ꯃꯔꯤ ꯃ ꯃꯉꯥ ꯇꯔꯨꯛ ꯁꯨꯔꯦ ꯏꯁꯤꯡ ꯇꯥꯗꯕꯁꯦ ꯑꯗꯨ ꯏꯁꯤꯡ ꯀꯩꯅꯣ ꯒꯥꯔꯤꯗꯒꯤ ꯏꯁꯤꯡ ꯄꯨꯔꯛꯑꯒ ꯂꯧꯕꯗꯣ
ꯎꯝ
ꯄꯩꯁꯥ ꯄꯤꯔꯒ ꯂꯧꯕꯗꯣ ꯑꯗꯨꯃꯥꯏꯅ ꯇꯧꯋꯦ ꯉꯔꯥꯡ ꯑꯦꯁ ꯑꯦꯁ ꯏꯃꯅꯕꯤ ꯑꯃꯒ ꯏꯕꯥꯅꯤ ꯇꯥꯡꯈꯨꯜꯅꯤꯕ ꯫ ꯆꯍꯨꯝꯒꯤ ꯏꯁꯤꯡꯗꯣ ꯂꯏꯇꯥꯔ ꯂꯤꯁꯤꯡ ꯑꯃꯔ ꯂꯥꯛꯄꯗꯣ ꯑꯗꯨ ꯂꯧꯎꯋꯦ꯫ ꯈ꯭ꯋꯥꯏꯗꯒꯤ꯫
ꯈꯪꯗ꯭ꯔꯦꯗꯀꯣ ꯏꯁꯤꯡ ꯏꯁꯤꯡ ꯐꯥꯎ ꯂꯩꯔꯒ ꯇꯧꯕꯁꯦ
ꯑꯗꯨꯅꯦ ꯀꯔꯤꯅꯣ ꯂꯥꯁꯇꯗꯤꯀꯣ ꯅꯨꯡꯁꯤꯠ ꯐꯥꯎ ꯂꯩꯔ
ꯍꯝ
ꯑꯗꯨ ꯐꯤꯕꯝꯗꯣ ꯇꯥꯔꯅꯤ
ꯎꯝ ꯏꯪꯕ ꯏꯪꯕ ꯐꯥꯎ ꯂꯩꯔꯦꯗꯨꯗꯤ ꯑꯩ ꯁꯤ ꯂꯩꯔꯗꯨꯗꯤ
ꯑꯗꯨꯅꯦ ꯑꯗꯨꯅꯦ꯫
ꯎꯝ ꯀꯨꯏꯔꯗꯤ ꯊꯤ ꯐꯥꯎ ꯂꯩꯔꯛꯒꯅꯤ꯫
ꯑꯁ ꯑꯗꯨꯗꯤ ꯇꯨꯀꯠꯆꯩꯗ
ꯑꯗꯨꯅꯦ ꯀꯔꯤꯅꯣ
ꯀꯔꯤꯍꯥꯏꯅ꯫
ꯍꯣꯏ ꯃꯣꯏꯗꯣ ꯑꯣꯟꯂꯥꯏꯟꯗꯁꯨ ꯀꯩꯅꯣꯗꯣ ꯊꯤ ꯀꯔꯤꯔꯥ ꯃꯣꯏ ꯊꯣꯛ ꯒꯤ ꯀꯩꯅꯣꯗꯣ ꯑꯗꯨꯁꯨ ꯌꯣꯜꯂꯝꯃꯦ꯫
ꯎꯝ꯫
ꯀꯔꯤꯅꯣ ꯏꯟꯁꯇꯥꯒ꯭ꯔꯥꯝꯗ ꯎꯋꯦꯕ꯫
ꯎꯝ
ꯅꯨꯄꯤ ꯑꯃ ꯍꯥꯏꯕ꯭ꯔꯥ ꯃꯥꯒꯤ ꯃꯣꯏꯅꯝ ꯃꯣꯏꯊꯣꯛꯄꯒꯤ ꯀꯩꯅꯣꯗꯣ꯫
ꯒꯤꯌꯥꯁꯂꫭ꯫
ꯅꯠꯇꯦ ꯑꯣꯟꯂꯥꯏꯟꯗ ꯑꯗꯨꯝ ꯀꯩꯅꯣꯒꯤ ꯀꯔꯤ ꯍꯥꯏꯕ꯭ꯔꯥ ꯈꯪꯗꯦ ꯑꯗꯨꯝ ꯌꯣꯟꯕ ꯑꯗꯨ ꯅꯨꯄꯥꯁꯤꯡꯁꯨ ꯂꯧꯕ ꯃꯥꯜꯂꯦ ꯑꯩ ꯀꯩꯅꯣꯗ ꯊꯦꯡꯅꯕꯅꯦꯕꯀꯣ ꯏꯟꯁꯇꯥꯒ꯭ꯔꯥꯝ ꯀꯩꯅꯣꯗ꯫ ꯃꯤꯁꯤꯡꯁꯦ ꯖꯥꯖꯅꯦ꯫
ꯄꯣꯠ ꯃꯃꯜꯒ ꯂꯣꯏ ꯇꯥꯡꯁꯤꯜꯂꯛꯑꯦ ꯑꯁ꯫
ꯄꯩꯁꯥ ꯆꯪꯐꯝ ꯌꯥꯝ ꯂꯩꯌꯦ ꯑꯩ꯫ ꯁꯤꯒꯤ ꯍꯞꯇꯥ ꯃꯊꯪ ꯍꯞꯇꯥꯗ ꯑꯗꯨꯝ ꯑꯩꯁꯨ ꯌꯨꯝ ꯕꯔꯥ ꯍꯣꯡꯈ꯭ꯔꯅꯤꯕ꯫
ꯎꯝ꯫
ꯑꯗꯨꯒꯤ ꯄꯩꯁꯥ ꯆꯪꯐꯝꯁꯦ ꯑꯁ꯫
ꯀꯩꯒꯤꯅꯣ ꯑꯗꯨꯗ ꯂꯩꯕ ꯅꯨꯡꯉꯥꯏꯇ꯭ꯔꯕ꯭ꯔꯣ꯫
ꯑꯗꯣ ꯀꯩꯅꯣꯅꯦꯗ ꯑꯩꯒꯤ ꯏꯅꯦꯒ ꯂꯩꯃꯤꯟꯅꯗꯣꯏꯅꯦꯕꯀꯣ꯫
ꯎꯝ꯫
ꯑꯩ ꯏꯅꯦꯗꯣ ꯀꯩꯅꯣ ꯃꯥꯒꯤ ꯃꯁꯥ ꯈꯔ ꯍꯣꯁꯄꯤꯇꯥꯜꯗ ꯑꯗꯨꯝ ꯆꯦꯛꯑꯞ ꯇꯧꯕꯗꯣ
ꯎꯝ꯫
ꯑꯗꯨꯒꯤ ꯃꯊꯟꯇ ꯂꯩꯕꯗꯣ ꯅꯨꯡꯉꯥꯏꯇꯦ ꯍꯥꯏꯅ ꯍꯣꯏ ꯀꯥꯕꯨꯗꯤ ꯑꯗꯨꯝ ꯃꯥꯟꯅꯔꯣꯏꯕ ꯀꯥꯕꯨꯗꯤ ꯑꯗꯨꯝ ꯑꯂꯛ ꯑꯂꯛꯅꯦꯕꯀꯣ꯫
ꯎꯝ꯫
ꯑꯗꯨ ꯑꯣꯏꯔꯁꯨ ꯃꯥꯒꯤ ꯀꯩꯅꯣ ꯁꯦꯕꯥꯒꯨꯝꯕ ꯑꯗꯨꯝ ꯇꯧꯕꯤꯕꯗꯣ
ꯎꯝ
ꯑꯩꯈꯣꯏ ꯅꯛꯂꯒ ꯂꯩꯕꯗꯨ ꯄꯥꯝꯕ ꯑꯗꯨꯒꯤ
ꯇꯥꯕ ꯀꯥꯟꯗꯁꯨ ꯁꯦꯕꯥ ꯐꯖꯅ ꯇꯧꯕꯤꯔꯗꯤ ꯅꯨꯡꯉꯥꯏꯕꯅꯦ ꯌꯥꯝꯅ
ꯎꯝ ꯍꯣꯏ ꯌꯥꯝꯅꯗꯤ ꯀꯟꯅꯗꯤ ꯅꯥꯕ ꯅꯠꯇꯦ ꯑꯗꯨ ꯑꯣꯏꯔꯁꯨ ꯃꯊꯟꯇ ꯂꯩꯕꯗꯣ ꯋꯥꯔꯤ ꯊꯥꯕꯛ ꯀꯩꯒꯨꯝꯕꯗꯣ ꯅꯨꯡꯉꯥꯏꯗꯕꯅꯤꯅ ꯃꯤ ꯍꯧꯖꯤꯛ ꯃꯥ ꯂꯩꯔꯛꯏꯁꯦ ꯃꯤ ꯑꯇꯣꯞꯄꯒꯤ ꯌꯨꯝꯗꯅꯦꯕ
ꯎꯝ
ꯑꯗꯣ ꯃꯤ ꯑꯇꯣꯞꯄꯒꯤ ꯌꯨꯝꯗ ꯏꯃꯨꯡ ꯑꯃꯗ ꯑꯗꯨꯝ ꯅꯞꯄꯗꯣ ꯅꯨꯉꯥꯏꯇꯦꯕ
ꯆꯥꯛꯆꯥ ꯇꯣꯛꯄ꯭ꯔꯣ ꯅꯪ
ꯑꯁ ꯆꯥꯗ꯭ꯔꯤꯗ
ꯊꯦꯡꯍꯦꯅ ꯈꯨꯟꯗ ꯂꯩꯔꯒꯦ
ꯆꯥꯅꯤꯡꯗ꯭ꯔꯦ ꯍꯧꯖꯤꯛ ꯅꯨꯡꯊꯤꯟꯗ ꯆꯥꯕꯤꯕ ꯑꯗꯨꯒꯤ
ꯀꯪꯍꯜꯂꯤꯔꯣ ꯅꯪ ꯀꯪꯅꯤꯡꯉꯥꯏ ꯇꯧꯔꯤꯔꯣ
ꯀꯪꯕꯨꯗꯤ ꯀꯪꯂꯔꯣꯏꯗ ꯁꯨꯝ ꯅꯣꯏꯈꯠꯂꯛꯑꯦ ꯈꯪꯗ꯭ꯔꯦ ꯑꯩꯁꯨ ꯅꯣꯏꯕꯁꯦ ꯌꯥꯝ ꯋꯥꯔꯦꯗ
ꯑꯗꯨꯅꯦ ꯐꯤꯔꯣꯜ ꯀꯩꯀꯥꯁꯨ ꯁꯦꯠꯄꯗꯣ ꯅꯨꯡꯉꯥꯏꯇꯕꯅꯦ
ꯂꯥꯁ ꯏꯌꯥꯔꯗꯨꯣ ꯐꯨꯔꯤꯠ ꯑꯃ ꯇꯨꯕꯤꯕꯗꯣ ꯑꯁ ꯌꯥꯗ꯭ꯔꯦꯅꯦ
ꯑꯁ ꯄꯥꯝꯃꯨꯏꯅꯦ ꯌꯣꯟꯊꯣꯛꯈ꯭ꯔꯣ
ꯁꯦꯠꯄ ꯌꯥꯗ꯭ꯔꯦꯅꯦ ꯑꯗꯨꯁꯨ
ꯁꯦꯀꯦꯟ ꯁꯦꯀꯦꯟ ꯍꯦꯟꯗ ꯑꯣꯏꯅ ꯌꯣꯟꯊꯣꯛꯈ꯭ꯔꯕ
ꯅꯦꯠꯋꯔꯛꯁꯦ ꯅꯨꯡꯉꯥꯏꯇꯕ ꯃꯥꯜꯂꯦ ꯅꯪꯒꯤꯁꯦ
ꯎꯝ ꯑꯩꯒꯤꯗꯣ ꯅꯦꯠ ꯅꯦꯠꯗꯣ ꯂꯣꯏꯈ꯭ꯔꯕ꯭ꯔꯥ ꯑꯗꯨꯒꯤ
ꯑꯟꯂꯤꯃꯤꯇꯦꯠ ꯄꯤꯗ꯭ꯔꯣ
ꯄꯤꯗꯦ ꯁꯤ ꯈꯨꯟꯗ ꯌꯥꯗꯦꯕ ꯐꯥꯏꯚ ꯖꯤ ꯑꯜꯂꯤꯃꯤꯇꯦꯠꯇꯣ ꯐꯪꯗꯦꯕ
ꯑꯁꯤꯗꯁꯨ ꯐꯪꯗꯦ
ꯅꯦꯠ ꯄꯦꯛꯇꯣ ꯑꯁ ꯄꯥꯏꯕ ꯀꯣꯟꯅꯗ꯭ꯔꯦ
ꯑꯣ ꯐꯤꯂꯝ ꯌꯦꯡꯕꯒꯤꯔꯣ
ꯎꯝ ꯐꯤꯂꯝ ꯌꯦꯡꯗꯦꯗ ꯐꯤꯂꯝ ꯌꯦꯡꯅꯤꯡꯉꯥꯏꯁꯨ ꯂꯩꯇꯦꯗ
ꯍꯣꯏꯅꯦ ꯑꯗꯨꯅꯦ ꯌꯦꯡꯅꯤꯡꯕ ꯐꯥꯎꯔꯗꯤ ꯌꯦꯡꯕꯗꯣ ꯐꯤꯂꯝ ꯅꯨꯡꯉꯥꯏꯕ ꯕꯥꯏ ꯌꯦꯡꯅꯤꯡꯉꯥꯏꯕ